ꯍꯂꯣ
ꯀꯅ ꯈꯟꯗꯥꯁꯤꯗꯤ
ꯅꯟꯅ ꯅꯂꯣ ꯍꯥꯏꯔꯒ
ꯑꯩ ꯅꯪꯅ ꯍꯟꯗꯛ ꯅꯪ ꯀꯣꯜ ꯇꯧꯔꯛꯄꯅꯦ ꯅꯪꯅ ꯍꯥꯏꯒ ꯑꯗꯨꯅ ꯍꯜꯂꯨꯔꯒ
ꯑꯗꯨ ꯅꯠꯇꯦ ꯑꯩꯅ ꯍꯜꯂꯣ ꯍꯥꯏꯔꯒ ꯅꯪ ꯅꯪꯒꯤ ꯈꯣꯟꯗꯣ ꯍꯥꯏꯕ ꯍꯥꯏꯕꯅꯦ ꯑꯩ ꯑꯩꯅ ꯍꯥꯏꯕꯗꯤ
ꯑꯣ ꯑꯣ ꯑꯣ ꯑꯣ ꯁꯣꯔꯤ ꯑ ꯁꯣꯔꯤ ꯑꯗꯨꯗꯤ
ꯑꯣ ꯏꯗꯅ
ꯑꯁ ꯆꯥꯛꯆꯥꯁꯤꯔꯣꯏꯅ ꯄꯨꯈꯝ ꯊꯤꯔ ꯂꯩꯔꯦ
ꯑꯁ ꯑꯁ ꯑꯁ ꯀ ꯆꯥꯡꯉ
ꯑꯩꯈꯣꯏ ꯉꯁꯤ ꯌꯦꯟ ꯊꯣꯡ ꯃꯥꯜꯂꯦ
ꯑꯦ ꯍꯥꯎꯕꯅꯤꯅꯦ ꯑꯣ ꯑꯍꯥꯎꯕ ꯊꯣꯡꯕꯩꯅꯤꯅꯦ ꯅꯣꯐꯦ ꯅꯣꯐꯦ ꯇꯧꯔꯒ ꯋꯥꯔꯤ ꯁꯥꯟꯅꯩꯗꯣ
ꯆꯥꯛꯕꯨꯗꯤ ꯆꯥꯈꯤ ꯆꯥꯗ꯭ꯔꯤꯅꯦ ꯆꯠꯈ꯭ꯔꯦꯒꯗ꯭ꯔꯥ ꯆꯥꯛꯄꯨ ꯊꯤꯗ꯭ꯔꯤ
ꯑꯥ
ꯔꯦꯗꯤ ꯗꯔꯥ ꯔꯦꯗꯤ ꯗꯔꯥ ꯇꯧꯍꯜ ꯂꯩꯒꯦꯅ ꯅꯪ ꯉꯍꯦꯛ ꯋꯥꯔꯤ ꯁꯥ ꯂꯣꯏꯔ ꯆꯥꯗꯅꯕ
ꯇꯞꯅ ꯆꯥꯎꯍꯦ ꯉꯟꯅ ꯁꯔꯁꯨ ꯅꯨꯡꯉꯥꯏꯇꯕꯅꯦ ꯕꯣꯜꯒ ꯂꯩꯕꯅꯦ
ꯅꯕꯤꯁꯔꯕꯨ
ꯁꯥꯔꯤ ꯊꯣꯡꯕꯄ ꯍꯥꯎꯖꯤ꯭ꯔꯤ
ꯄꯨꯡꯒꯌꯥ ꯄꯨꯡ ꯀꯌꯥ ꯊꯣꯡꯒꯗꯕ
ꯇꯞꯅ ꯊꯣꯡꯁꯒꯦꯗ
ꯑ
ꯍꯣꯔꯦꯟ ꯕꯣꯠꯁꯨ ꯌꯦꯡꯗꯣꯏꯅꯤꯅ
ꯉꯁꯤ ꯄꯣꯔꯇꯨꯒꯥꯜꯒ ꯏꯁꯄꯦꯟ ꯂꯩꯀꯣ
ꯍꯣꯏ
ꯅꯅꯤ ꯀꯅꯔꯣ
ꯑꯗꯨ ꯄꯣꯔꯇꯨꯒꯜꯅꯦ ꯑꯗꯨ ꯂꯩꯍꯧꯗꯧ ꯃꯥꯜꯂꯦꯗ
ꯏ ꯏ ꯏ ꯑꯩꯒ ꯆꯅꯗ꯭ꯔꯦ ꯅꯪ
ꯅꯃꯤ ꯀꯅꯥꯅꯣ ꯑ ꯑꯩꯕꯨꯗꯤ ꯄꯣꯔꯇꯨꯒꯜꯅꯦ ꯑꯗꯨ ꯏꯁꯄꯦꯟꯅ ꯉꯝꯗꯧ ꯃꯥꯜꯂꯦꯕ
ꯏꯕꯅꯤ ꯕꯦꯠ ꯇꯧꯁꯤꯔꯣ
ꯑꯁ ꯑꯩ ꯕꯦꯠ ꯉꯁꯤꯒꯤꯗꯤ ꯑꯩ ꯄꯥꯝꯗꯦ
ꯑꯦ ꯑꯦ ꯀꯩꯒꯤ ꯅꯪꯒꯤ ꯇꯤꯝ ꯂꯩꯔꯒ
ꯅꯠꯇꯦ ꯑꯩ ꯑꯩꯒꯤꯗꯤꯕꯨꯗꯤ ꯇꯤꯝꯕꯨꯗꯤ ꯂꯩꯕꯀꯣ ꯑꯗꯨ ꯑꯣꯏꯔꯁꯨ ꯍꯣꯏ ꯁꯄꯦꯟ ꯏꯁꯄꯦꯟꯁꯨ ꯑꯗꯨꯝ ꯁꯥꯟꯅꯕꯗꯣ ꯌꯥꯝ ꯐꯖꯩꯑꯕ ꯑꯗꯣ ꯄꯣꯔꯇꯨꯒꯥꯜꯁꯦ ꯍꯟꯗꯛ ꯋꯤꯛ ꯇꯤ ꯑꯣꯏꯌꯦꯕꯀꯣ ꯃꯣꯏ ꯁꯥꯟꯅꯕꯗꯣ ꯌꯥꯝꯅ ꯐꯖꯗꯦꯕ ꯑꯗꯨ ꯑꯣꯏꯔꯁꯨ ꯑꯩꯅ ꯑꯗꯨꯝ ꯁꯞꯄꯣꯔꯠ ꯇꯧꯕꯗꯣ
ꯀꯩꯅꯣꯅ ꯔꯣꯅꯥꯜꯗꯣ ꯄꯥꯝꯕꯒꯤꯔ ꯀꯝꯃꯥꯏꯗꯕ꯭ꯔꯥ
ꯍꯣꯏ ꯃꯥꯕꯨꯗꯤ ꯄꯥꯝꯃꯦ
ꯁꯟꯗꯕꯗꯨꯕꯨ ꯀꯧꯋꯤ ꯄꯥꯝꯕ꯭ꯔꯣ ꯑꯟꯗꯛ ꯑꯩꯈꯣꯏ ꯏꯁꯄꯦꯟꯒꯤ ꯀꯔꯤ ꯀꯔꯤ ꯑꯁꯤ ꯑꯉꯥꯡ ꯃꯆꯥ ꯑꯃ ꯌꯥꯎꯗꯦ ꯈꯪꯕ꯭ꯔꯥ ꯃꯃꯤꯡꯗꯣ
ꯎ
ꯔꯣꯅꯥꯜꯗꯣꯒꯨꯝꯕꯒꯤ ꯆꯍꯤ ꯌꯧꯔꯛꯑꯗꯤ ꯃꯥꯗꯤ ꯌꯥꯝ ꯍꯥꯏꯩꯔꯅꯤ
ꯅꯠꯇꯦ ꯍꯥꯏꯂ ꯌꯥꯎꯗꯣ ꯑꯗꯣ ꯃꯥꯒꯤ ꯃꯑꯣꯡꯁꯤꯗ ꯌꯥꯝ ꯐꯩꯌꯦꯕ ꯑꯋꯥꯡꯕ ꯈꯛꯇ ꯅꯠꯇꯦ ꯃꯒꯤ ꯃꯑꯣꯡ ꯃꯣꯏ ꯀꯦꯔꯦꯛꯇꯔ ꯑꯦꯕ꯭ꯔꯤꯊꯤꯡ ꯌꯥꯝ ꯐꯩꯕ
ꯑꯍꯣꯏ ꯒꯥꯏꯗ ꯌꯥꯔꯦ ꯅꯪ ꯑꯩꯒ ꯆꯥꯟꯅꯗ꯭ꯔꯦ
ꯀꯩꯅꯣ ꯑꯩꯒ ꯆꯠꯅꯗ꯭ꯔꯦ ꯇꯜꯂꯦꯔ ꯅꯁꯨ ꯌꯥꯝꯅ ꯅꯨꯡꯁꯤꯒꯅꯤ ꯍꯥꯏꯔꯤꯗꯨꯕꯨ ꯑꯥ
ꯑꯩꯉꯣꯟꯗ ꯀꯣ ꯇꯧꯔꯔꯕꯣ ꯃꯤꯁꯤꯡꯁꯦ ꯑꯩꯉꯣꯟꯗ ꯀꯣꯜ ꯇꯧꯔꯛꯄ ꯃꯤꯁꯤꯡꯗꯧ ꯑꯩꯒ ꯑꯩꯒ ꯆꯠꯅꯕ ꯃꯤ ꯉꯥꯛꯇꯅꯦꯕ
ꯑꯁ ꯑꯗꯨꯔꯗꯤ ꯏꯇꯣꯝꯇꯅꯤꯅꯦ
ꯅꯊꯟꯇꯪ ꯉꯥꯏꯔꯦ ꯉꯁꯤꯗꯤ
ꯅ ꯍꯂ ꯁꯤꯀꯣ ꯑꯗꯨꯗꯤꯦ ꯅꯝꯗꯅ ꯉꯝꯍꯜꯂꯁꯤꯀꯣ ꯑꯗꯨꯗꯤ ꯕꯦꯠ ꯇꯧꯕ ꯒꯗꯤ ꯉꯁꯤꯗꯤ ꯉꯝꯖꯔꯔꯣꯏꯀꯣ
ꯌꯥ ꯃꯍꯤ ꯂ ꯄ ꯌꯥ ꯈꯥꯏ
ꯑꯩꯐꯧ ꯉꯁꯤꯗꯤ ꯆꯤꯡꯅꯩꯌꯦ ꯀꯃꯥꯏꯅ ꯕꯦꯠ ꯇꯧꯗꯣꯏꯅꯣ
ꯀꯔꯤ ꯍꯥꯢꯕꯥ ꯀꯔꯤ ꯍꯥꯢꯕꯥ
ꯑꯩ ꯑꯩ ꯐꯥꯎꯕ ꯉꯥꯁꯤꯗꯤ ꯆꯤꯡꯅꯩꯕ ꯀꯃꯥꯏꯅ ꯕꯦꯠ ꯕꯦꯛ ꯇꯧꯗꯣꯏꯅꯣ ꯍꯥꯏꯕ ꯍꯥꯢꯕ
ꯏꯁ ꯍꯁ ꯅ ꯇꯤ ꯃꯔꯤꯗꯨꯗꯤ ꯅꯣꯏ ꯇꯤꯔ ꯦꯠ ꯇꯧꯒꯗꯕꯅꯤ ꯀꯩꯅꯣ
ꯀꯅ ꯇꯤꯝ ꯂꯩꯔꯁꯨ ꯑꯩꯅ ꯄꯨꯔꯥ ꯄꯔꯐꯣꯔꯃꯦꯟꯁꯇ ꯉꯁꯤꯗꯤ ꯑꯩꯒꯤ ꯇꯤꯝ ꯍꯤꯡꯒꯅꯤ ꯅꯣꯏ ꯁꯤꯔꯅꯤ ꯑꯗꯨꯒꯨꯝꯕ ꯀꯣꯟꯐꯤꯗꯦꯟꯁ ꯂꯩꯗꯤ ꯌꯥꯏ ꯉꯁꯤꯗꯤ ꯑꯩ ꯀꯣꯟꯐꯤꯗꯦꯟꯁ ꯂꯩꯇꯦ ꯁꯦꯡꯅ ꯍꯥꯏꯖꯒꯦ
ꯌꯥꯅꯤꯔꯛꯇꯣꯗꯣ
ꯑꯁ ꯑꯁ ꯑꯁ ꯑꯁ ꯌꯥꯝ ꯅꯨꯡꯉꯥꯏꯅ
ꯅꯍꯥꯟ ꯔꯣꯂꯨꯛꯀꯣ ꯀꯅꯥꯗꯒ ꯁꯅꯕꯗꯣ ꯑꯗꯨ ꯃꯦ
ꯃꯕꯥꯟꯅꯤꯗꯣ ꯌꯥꯝ ꯐꯖꯗꯦꯀꯣ ꯀꯦ ꯅꯪꯉꯣꯟꯗ ꯅꯅꯥꯛꯇ ꯅꯦꯠꯋꯥꯛ ꯅꯨꯡꯉꯥꯏꯇꯕ ꯃꯥꯜꯂꯦꯀꯣ
ꯑꯩꯉꯣꯟꯗ ꯅꯦꯠꯇꯤ ꯌꯥꯝ ꯅꯨꯡꯉꯥꯏꯌꯦ ꯅꯉꯣꯟꯗ ꯑꯣꯏꯔꯝꯅꯤ
ꯑꯩꯗꯤ ꯋꯥꯏ ꯐꯥꯏ ꯄꯥꯏꯔꯤꯌꯦ
ꯃ ꯀ ꯑ ꯋꯥꯢ ꯐꯥꯢ ꯗꯤꯀꯣ ꯃꯤ ꯌꯥꯝ ꯄꯥꯏꯔꯗꯤ ꯅꯨꯡꯉꯥꯏ ꯅꯨꯡꯉꯥꯏꯇꯕꯅꯦ ꯃꯤ ꯇꯔꯨꯛ ꯇꯥꯗꯔ꯭ꯤ ꯇꯥꯗꯔꯦ ꯅꯪ ꯈꯣꯟꯖꯦꯜꯗꯣ ꯇꯥꯗꯔꯦ ꯂꯩꯁꯕꯤ ꯍꯜꯂꯣ ꯍꯜꯂꯣ